ꯍꯦꯜꯂꯣ
ꯇꯕꯔꯣ
ꯇꯥꯖꯔꯤꯌꯦ
ꯑꯥ ꯑꯗꯨꯔ ꯐꯖꯅ ꯐꯖꯅ ꯇꯥꯕꯤꯌꯣ ꯑꯩꯥꯏ ꯍꯥꯏꯔꯤꯁꯦ ꯐꯖꯥꯅ ꯈꯨꯝꯂꯤꯌꯣ
ꯈꯨꯝꯖꯈꯤ ꯈꯨꯝꯖꯒꯤ ꯈꯨꯝꯃꯒꯦ ꯍꯅ ꯂꯩꯔꯕꯅꯤ ꯀꯩꯅꯣ
ꯑꯗꯨꯅꯦꯕ ꯑꯗꯨ ꯑꯣꯏꯒꯗꯕꯅꯦ ꯑꯩꯅ ꯇꯧꯔꯛ ꯄꯁꯤꯡꯁꯦ
ꯅꯪꯒꯤꯅꯦꯕꯨ ꯍꯥꯏꯔꯦ ꯇꯧꯔꯒꯦꯗ ꯂꯩꯔꯕꯅꯦ
ꯑꯗꯨꯅꯦ ꯑ ꯀꯩꯇꯧꯔꯤꯅꯣ ꯍꯧꯖꯤꯛꯇꯤ
ꯍꯧꯖꯤꯛꯇꯤ ꯀꯩꯁꯨ ꯇꯧꯗꯦꯗ ꯑꯗꯨꯝ
ꯍꯤꯄꯔꯥ ꯅꯠꯇ꯭ꯔꯒ ꯐꯝꯔꯤꯔꯥ
ꯐꯝꯃꯤꯌꯦ ꯐꯝꯃꯨꯗꯀꯣ
ꯑꯗꯨꯝ ꯐꯟꯕ
ꯍꯣꯏ
ꯀꯩꯒꯤ ꯀꯩꯒꯤ ꯑꯗꯨꯝ ꯐꯝꯕ
ꯑꯗꯨꯗꯤ ꯀꯩꯗꯧ ꯍꯥꯏꯅꯣ ꯐꯝꯃꯥ ꯅꯣꯅ ꯋꯥꯔꯤ ꯁꯥꯔꯤꯁꯤꯅꯤ
ꯑꯩ ꯍꯥꯏꯕꯤꯔꯥ
ꯍꯥ
ꯑꯩꯕꯨ ꯈꯟꯗꯕꯤꯗ ꯑꯗꯨꯝ ꯐꯝꯕ
ꯅꯪꯕꯨ ꯈꯜꯂ ꯐꯝꯃꯤꯅꯤ ꯑꯩꯅ ꯍꯥꯏꯔꯤ
ꯆꯖ ꯑꯩ ꯍꯧꯖꯤꯛ ꯑꯩ ꯍꯧꯖꯤꯛ ꯍꯥꯏꯕꯒꯤꯅꯦ ꯑ ꯌꯥꯔꯣꯏ ꯌꯥꯔꯣꯏ ꯑꯩꯅ ꯌꯥꯔꯔꯣꯏ ꯏꯕꯥꯅꯤ ꯉꯁꯤꯁꯦ ꯇꯣꯛꯅꯔꯦꯅꯤꯀꯣ ꯌꯥꯔꯦꯀꯣ ꯏꯕꯥꯅꯤ ꯉꯁꯤꯁꯦ ꯇꯣꯛꯅꯔꯦꯅꯤ ꯑꯩꯗꯤ ꯉꯝꯃꯔꯣꯏ ꯑꯩꯕꯨꯁꯨ ꯈꯟꯁꯨ ꯈꯟꯗꯦ ꯍꯥ
ꯅꯨꯡꯁꯤꯅꯕ ꯍꯧꯗ꯭ꯔꯤ ꯇꯧꯅꯔꯁꯦ ꯍꯥꯏꯗꯤ ꯀꯩꯅꯣꯕ
ꯅꯪꯅ ꯌꯥꯗꯕꯒꯤ
ꯅꯪꯒꯤ ꯃꯑꯣꯡꯗ ꯌꯥꯗꯦꯕ
ꯀꯃꯥꯏꯅ ꯇꯧꯒꯦ ꯑꯩ ꯃꯑꯣꯨꯡꯁꯦ
ꯗꯔꯀꯥꯔ ꯂꯩꯇꯦ ꯍꯥꯏꯕ ꯇꯥꯏꯞꯇ ꯑꯗꯨꯝ ꯂꯩꯌꯦ ꯅꯪꯁꯦ ꯌꯥꯀꯗꯕ ꯃꯥꯥꯟꯗ ꯇꯨꯝꯔꯣꯏꯗ꯭ꯔꯣ
ꯇꯨꯡꯕꯅꯤꯗ
ꯀꯩꯀꯥꯟꯗ ꯄꯨꯡ ꯀꯌꯥꯗ
ꯅꯪ ꯇꯨꯝꯕ ꯀꯥꯟꯗ
ꯑꯗꯨꯗꯤ ꯑꯩꯅ ꯇꯨꯝꯃꯣ ꯍꯥꯏꯔꯗꯤ ꯇꯨꯝꯃꯣꯀꯣ
ꯍꯣꯏ
ꯑꯁꯦꯡꯕꯒꯤ
ꯍꯣꯏ
ꯑꯗꯨꯅꯦꯕ ꯑꯗꯨꯅꯦꯕ ꯑꯗꯨꯅꯦꯕ ꯕꯣꯒꯨꯝꯕꯗꯤ ꯌꯦꯡꯕ꯭ꯔꯥ
ꯑꯣ ꯌꯦꯡꯉꯦ ꯍꯣꯏ
ꯉꯔꯥꯡꯗꯤ
ꯉꯔꯥꯡ ꯌꯦꯡꯉꯦ ꯅꯪ ꯌꯦꯡꯂꯡꯉꯣꯏꯗ꯭ꯔꯣ
ꯌꯦꯡꯉꯦ ꯀꯅꯥꯕꯨ ꯁꯞꯄꯣꯔꯠ ꯇꯧꯕ꯭ꯔꯥ ꯉꯔꯥꯡꯗꯣ ꯅꯍꯪ
ꯁꯄꯣꯇꯦꯠ ꯐ꯭ꯔ
ꯑꯧ ꯑꯩꯌꯥ ꯌꯥꯝ ꯅꯨꯡꯉꯥꯏꯇꯦꯍꯦ ꯑꯩꯗꯤ ꯁ꯭ꯄꯦꯟ ꯁꯞꯄꯣꯔꯠ ꯇꯧꯋꯦꯕ ꯑꯗꯨꯗꯤ ꯉꯝꯈ꯭ꯔꯦ ꯉꯝꯈ꯭ꯔꯦ
ꯅ꯭ꯌꯨꯁ ꯒꯨ ꯅ꯭ꯌꯨꯁ
ꯑꯩꯗꯤ ꯁ꯭ꯄꯦꯟꯕꯨ ꯁꯞꯄꯣꯔꯠ ꯇꯧꯋꯦ ꯑꯗꯨꯒꯤ ꯌꯥꯝꯃꯜꯗꯣ ꯑꯩꯗꯤ ꯁꯞꯄꯣꯔꯠ ꯇꯧꯋꯦꯕ ꯈ꯭ꯋꯥꯏꯗꯒꯤ ꯄꯥꯝꯖꯕ ꯅꯨꯄꯥꯅꯦ ꯑꯗꯨꯗꯣ ꯈ꯭ꯋꯥꯏꯗꯒꯤ ꯄꯥꯝꯖꯕ ꯅꯨꯄꯥꯅꯦ ꯈꯨꯝꯃꯣ
ꯃꯥꯕꯨ ꯃꯥꯕꯨ ꯀꯩ ꯀꯩ ꯃꯔꯝꯗꯤ ꯄꯥꯝꯕ꯭ꯔꯥ
ꯑꯗꯨ ꯀꯩ ꯍꯥꯏꯁꯤꯔꯥ ꯃꯥꯒꯤ ꯃꯁꯛꯁꯦ ꯌꯥꯝꯅ ꯅꯨꯡꯁꯤꯕ ꯃꯁꯛ ꯊꯣꯛꯑꯦꯕ ꯔꯥꯁꯤꯗꯣ ꯌꯥꯎꯋꯦ ꯑꯦ ꯑꯦꯁ ꯌꯥꯝꯅ ꯅꯨꯡꯁꯤꯕ ꯑꯗꯨꯝ ꯌꯦꯡꯕ ꯀꯥꯟꯗ ꯀꯩ ꯍꯥꯏꯁꯤꯔꯥ ꯃꯤꯅ ꯅꯨꯡꯁꯤ ꯊꯤꯕꯒꯤ ꯁꯛꯇꯣ ꯑꯗꯨꯝ ꯎꯠꯂꯦꯕ ꯃꯥꯗꯣ ꯑꯗꯨꯝ ꯍꯥꯏꯇꯥꯔꯦ ꯈꯪꯗꯦ ꯑꯗꯨꯝ ꯅꯨꯡꯁꯤꯌꯦ ꯑꯗꯨꯒ ꯑꯉꯥꯡꯁꯨ ꯑꯉꯥꯡ ꯑꯣꯏꯔꯦ ꯃꯥꯁꯦ
ꯎꯝ
ꯑꯗꯨꯒꯤ ꯍꯦꯟꯅ ꯄꯥꯝꯃꯦ ꯃꯥꯕꯨꯗꯤ ꯑꯩ ꯂꯧꯔꯒꯦꯀꯣ
ꯍꯣꯏ ꯅꯪ ꯅꯪꯕꯨꯅ ꯑꯩ ꯂꯧꯔꯒꯦꯀꯣ
ꯅꯪ ꯁꯥꯎꯕꯤꯒꯅꯨꯀꯣ
ꯑꯩ ꯁꯥꯎꯗꯨꯗ ꯑꯩꯒꯤꯗꯤ ꯅꯪ ꯅꯪ ꯂꯧꯧꯕ ꯐꯪꯒꯅꯤ ꯌꯥꯔꯦ
ꯑꯗꯨꯒ ꯑꯩꯅ ꯌꯦꯃꯕꯨ ꯂꯧꯒꯗꯕ ꯑꯗꯨꯗꯤ ꯑꯍꯨꯝ ꯑꯩꯈꯣꯏ ꯑꯍꯨꯝꯁꯦ ꯄꯨꯟꯅ ꯂꯩ ꯃꯤꯤꯟ ꯀꯗꯕꯗꯤ ꯃꯥꯂꯦ
ꯀꯩꯁꯨ ꯀꯁꯤꯦ ꯀꯩꯅꯣ
ꯍꯥꯥ
ꯄꯤꯁꯀꯋꯥꯥꯏꯅꯤ ꯅ ꯌꯥꯔꯤ ꯂꯣ ꯌꯥꯗ
ꯑꯗꯨꯅꯦ ꯑꯗꯨꯅꯦ ꯑꯁ ꯑꯗꯨꯗꯤ ꯅꯪꯁꯦ ꯌꯥꯝ ꯏꯪ ꯇꯥꯞꯄ ꯅꯨꯄꯥꯅꯤ ꯍꯥꯏ ꯑꯗꯨꯗꯤ
ꯀꯗꯥꯏꯉꯣꯏ
ꯀꯖꯥ ꯍꯥꯏꯅꯣꯍꯦ ꯀꯗꯥꯏꯗꯅꯦ ꯀꯗꯥꯏꯗꯅꯦ ꯑꯩ ꯍꯥꯏꯔꯤꯁꯦ
ꯑꯗꯣ ꯀꯩꯅ ꯅꯨꯕꯤꯗ ꯂꯩꯌꯦ ꯑꯃꯨꯀꯣ ꯉꯁꯤ ꯄꯨꯡ ꯕꯔꯣ ꯃꯈꯥꯏꯗ ꯂꯩꯌꯦ ꯍꯥꯏꯕ ꯅꯠꯇ꯭ꯔꯣ ꯑꯔꯖꯦꯟꯇꯤꯅꯥꯒ ꯏꯪ꯭ꯂꯗ ꯌꯦꯡꯕ ꯅꯨꯡꯉꯥꯏꯔꯦꯅꯤ ꯌꯦꯡꯕ ꯅꯨꯡꯉꯥꯏꯔꯦꯅꯦ ꯅꯠꯇ꯭ꯔꯣ ꯎꯝ
ꯏꯡꯉꯗꯣ
ꯌꯦꯡꯒꯅꯤ ꯍꯣ ꯌꯦꯡꯗ꯭ꯔꯗꯤ ꯑꯗꯨꯣ ꯅꯪ ꯀꯩꯀꯩ ꯑꯦꯞꯁꯇꯅ ꯌꯦꯡꯕ꯭ꯔꯥ
ꯀ꯭ꯔꯥꯏꯐ꯭ꯔꯥꯏ ꯍꯥꯏꯅ ꯑꯃ ꯂꯩꯌꯦ ꯁꯦꯗꯣꯌꯨꯨꯔꯥ
ꯁꯤꯇꯣ ꯌ ꯍ ꯑꯁ ꯑꯩꯕꯨ ꯁꯤ ꯑꯇꯣꯄꯁꯤꯡꯗꯣ ꯑꯩꯕꯨ ꯁꯤꯌꯥꯇꯣꯄ ꯁꯤꯡꯗꯣ ꯎ ꯀꯩꯅꯣ ꯌꯦꯡꯕ ꯌꯥꯗꯕ ꯑꯗꯨꯝ ꯍꯥꯟꯅꯗꯤ ꯑꯗꯨꯝ ꯌꯦꯡꯕ ꯌꯥꯏ ꯕꯥ ꯃꯦꯠꯁ ꯑꯃ ꯑꯅꯤꯗꯤ ꯑꯗꯨꯝ ꯌꯦꯡꯕ ꯌꯥꯏ ꯑꯗꯨꯒ ꯉꯔꯥꯡꯗꯣ ꯌꯦꯡꯕ ꯌꯥꯗꯕ ꯌꯥꯝ ꯁꯥꯎꯅꯤꯡꯉꯦ ꯑꯩꯅ ꯌꯦꯡꯅꯤꯡꯕꯗꯣ ꯈ꯭ꯋꯥꯏꯗꯒꯤ ꯌꯦꯡꯅꯤꯡꯕ ꯇꯤꯝꯕꯨ ꯌꯦꯡꯕ ꯐꯪꯗ꯭ꯔꯦ ꯑꯩ ꯇꯁꯦꯡꯅ ꯍꯥꯏꯔꯤꯗꯤ ꯏꯪꯂꯦꯟ ꯑꯗꯨꯒ ꯁ꯭ꯄꯦꯟ ꯐ꯭ꯔꯥꯟꯁ ꯁꯤ ꯑꯍꯨꯝꯁꯦ ꯑꯩꯅ ꯁꯞꯄꯣꯔꯠ ꯇꯧꯕꯅꯦꯕ ꯑꯗꯨꯒ ꯏꯪꯂꯦꯟꯒ ꯐ꯭ꯔꯦꯟꯁ ꯣ ꯁꯦꯃꯤꯐꯥꯏꯅꯦꯜꯗ ꯃꯕꯥꯅꯤꯁꯦ ꯀꯝꯄꯤꯠ ꯇꯧꯔꯤꯗꯅ ꯅꯠꯇꯦ ꯁꯄꯦꯟꯒ ꯑ ꯐ꯭ꯔꯥꯟꯁꯇꯣ ꯑꯗꯨꯒ ꯎꯄꯥꯏ ꯂꯩꯇ꯭ꯔꯦ ꯑꯗꯨꯒꯤ ꯑꯩꯁꯦ ꯁ꯭ꯄꯦꯟꯕꯨ ꯁꯞꯄꯣꯔꯠ ꯇꯧꯔꯒꯦ ꯍꯥꯏꯔꯒ ꯐꯖꯅ ꯌꯦꯡꯒꯦ ꯍꯥꯏꯔꯒꯣ ꯌꯦꯡꯕ ꯌꯥꯗꯕꯗꯣ ꯑꯩꯒꯤ
ꯎꯝ
ꯀꯥꯞꯅꯤꯡꯉꯦ ꯄꯨꯡ ꯑꯃ ꯃꯈꯥꯏꯗꯔꯣ ꯉꯔꯥꯡꯗꯣ
ꯎꯝ
ꯄꯨꯡ ꯑꯃ ꯃꯈꯥꯏꯗꯅꯤꯀꯣ ꯉꯥꯏ ꯉꯥꯏꯔꯒ ꯄꯨꯡ ꯕꯣꯔꯣ ꯇꯥꯔꯦꯕ ꯕ ꯍꯦꯟꯈ꯭ꯔꯦ ꯑꯗꯨꯒ ꯑꯩꯗꯣ ꯕꯤꯗꯤꯑꯣ ꯌꯦꯡꯒꯦꯅꯒ ꯇꯨꯝꯅꯤꯡꯈꯕ ꯑꯗꯨꯒ ꯍꯦꯛ ꯇꯨꯝꯃꯦ ꯑꯗꯨꯒ ꯑꯩꯅ ꯑꯂꯥꯔꯝꯅ ꯃꯔꯣꯜ ꯑꯃ ꯑꯗꯨꯝ ꯈꯣꯡꯑ ꯈꯣꯡꯑꯒ ꯂꯩ ꯑꯗꯨꯒ ꯍꯧꯒꯠꯂꯒ ꯑꯗꯨꯝ ꯌꯦꯡꯉꯦ ꯑꯗꯨꯒ ꯑꯃꯨꯛ ꯌꯥꯗꯕꯗꯣ
ꯎꯝ
ꯌꯥꯝ ꯅꯨꯡꯉꯥꯏꯇꯦ ꯇꯨꯝꯗꯕꯤꯗ ꯉꯥꯏ ꯉꯥꯏꯔꯒ ꯑꯗꯨꯝ ꯂꯩꯕꯗꯣ ꯍꯣ ꯌꯥꯝꯅ ꯅꯨꯡꯉꯥꯏꯇꯦ ꯌꯥꯝ ꯅꯨꯡꯉꯥꯏꯇꯦ ꯑꯩꯕꯨ ꯊꯦꯝꯕꯤꯌꯣ
ꯅ ꯅꯣꯡꯃ
ꯌꯥꯔꯦ ꯅꯪꯁꯨ ꯊꯦꯝ ꯊꯦꯝꯕ ꯍꯩꯇꯕ ꯃꯥꯜꯂꯦ ꯌꯥꯔꯦ ꯌꯥꯔꯦ ꯌꯥꯔꯦ ꯅꯪ ꯊꯦꯝꯕ ꯍꯩꯕ ꯅꯨꯄꯥꯕꯨ ꯑꯩ ꯊꯤꯔꯒꯦꯀꯣ
ꯊꯦꯝꯕꯩ ꯃꯇꯝ ꯄꯤꯗ꯭ꯔꯒ ꯅꯪ
ꯑꯦꯁ ꯀꯦꯝꯁꯨ ꯊꯦꯝꯗꯦ ꯑꯗꯨꯒꯤ ꯌꯥꯔꯦ ꯌꯥꯔꯦ ꯑꯩ ꯈꯪꯉꯦ ꯅꯪꯉꯦ ꯄꯨꯛꯅꯤꯡ
ꯎꯝ
ꯃꯤꯕꯨ ꯅꯨꯡꯁꯤꯗꯔꯕ ꯃꯥꯜꯂꯦ ꯅꯪꯁꯦ
ꯌꯥ ꯑꯗꯨꯃꯥꯏꯅ ꯈꯅꯦ
ꯅꯨꯡꯁꯤꯗꯦ ꯅꯪ ꯑꯥꯏꯁꯣꯟ ꯅꯪꯕꯨ ꯅꯨꯡꯁꯤꯗꯦ
ꯑꯩꯗꯅꯦ ꯃꯟꯁꯤꯗ
ꯑꯦꯅꯦ ꯅꯨꯡꯁꯤꯅꯦ
ꯎꯝ ꯑꯩ
ꯎꯝ ꯉꯃꯔꯣꯏ ꯉꯃꯔꯣꯏ ꯆꯥꯏ
ꯎꯝ ꯅ ꯂꯩ ꯐꯒ ꯐꯒꯅꯦꯕꯅꯤ ꯑꯩ
ꯅꯨꯡꯁꯤꯕ꯭ꯔꯅꯦ ꯇꯁꯦꯡꯅ
ꯎꯝ
ꯑꯗꯨꯗꯤ ꯄꯨꯕꯤꯔꯣ
ꯀꯔꯤꯅꯣ ꯑꯩ ꯂꯥꯛꯑꯣꯔ ꯁꯤꯕ
ꯎꯝ
ꯎꯝ
ꯂꯥꯛꯑꯣ ꯇꯁꯦꯡꯒꯤ ꯂꯑꯣ ꯑꯦ ꯂꯥꯛꯑꯣ ꯍꯥꯏ ꯂꯥꯛꯑꯣ ꯂꯥꯛꯑꯣ ꯂꯥꯛꯑꯣ ꯂꯥꯛ ꯑꯣ ꯅꯪ ꯂꯥꯛꯒꯦꯔꯥ ꯂꯥꯛꯑꯣꯣꯏꯗ꯭ꯔꯥ
ꯍꯧꯖꯤꯛ
ꯎꯝ
ꯎꯝ ꯈꯛꯗ ꯅꯠꯇꯦ
ꯍꯨꯝ
ꯑꯥꯍꯥ
ꯂꯥꯛꯏꯔꯥ ꯂꯥꯛꯂ‌ꯣꯏꯗ꯭ꯔꯥ
ꯂꯥꯛꯀꯅꯤ
ꯀꯔꯤ ꯂꯥꯛꯒ
ꯑꯆꯥꯄꯣꯠ ꯗꯨꯟ ꯑꯆꯥꯄꯣꯠꯗꯨꯅ ꯂꯨꯅ ꯇꯧꯈ꯭ꯔꯕ ꯃꯥꯜꯂꯤꯀꯣ ꯑꯩꯒꯤ ꯑꯩꯗꯒꯤ ꯑꯆꯥꯄꯣꯠꯁꯦ ꯅꯪ ꯂꯨꯕ ꯃꯥꯜꯂꯦ ꯌꯥꯔꯔꯣꯏ ꯅꯪꯖ‌ꯦ
ꯅꯠꯇ‌ꯦꯗ ꯅꯠꯇꯤꯌ‌ꯦ ꯗꯥꯔꯂꯤꯡ ꯅꯠꯇ‌ꯦ ꯖꯂꯤꯡ ꯅꯠꯇꯦꯕ ꯅꯪꯅ ꯁꯥꯎꯋꯩꯟ ꯑꯩ
ꯅꯪꯅ ꯁꯥꯎꯒꯟꯕꯁꯤꯅ
ꯅ ꯍꯧꯖꯤꯛ ꯂꯥꯛꯇ꯭ꯔ ꯅꯪ ꯍꯧꯖꯤꯛ ꯂꯥꯛꯇ꯭ꯔꯗꯤ ꯑꯇꯣꯞꯄ ꯃꯤꯒ ꯆꯠꯂꯒꯦ ꯑꯩ
ꯑꯗꯨꯃꯥꯏ ꯇꯧꯒ‌ ꯗꯨꯃꯥꯏ ꯑꯗꯨꯃꯥꯏ ꯇꯧꯒꯅꯨꯕ ꯅꯪ
ꯀꯞꯄꯣ ꯗꯨꯗꯤ ꯀꯞꯄꯣ
ꯑꯩ ꯌꯥꯔꯦ ꯌꯥꯔ ꯃꯥ ꯅꯪꯆ‌ꯦ ꯅꯪꯁꯦ ꯌꯥꯝ ꯅꯣꯛꯅꯤꯡꯈ꯭ꯔꯦꯍ‌ꯦ ꯌꯥꯝ ꯅ‌ꯣꯛꯁꯨ ꯅꯣꯛꯅꯤꯡꯉꯦ ꯅꯨꯡꯁꯨ ꯅꯨꯡꯁꯤꯌꯦ
ꯋꯥꯔꯤꯗꯤ ꯅꯪꯖꯨ
ꯇꯁꯦꯡꯕꯒꯤ‌ꯦ ꯏꯁꯩ ꯁꯛꯑꯣ ꯀꯩ ꯏꯁꯩ ꯁꯛꯄ ꯍꯩꯕ꯭ꯔꯥ ꯅꯪꯅ ꯁꯛꯅꯤꯡ ꯁꯛꯅꯤꯡꯕ ꯁꯥꯛꯑꯣ ꯑꯥ
ꯎꯝ
ꯀꯩꯒꯤ
ꯈꯪꯗ‌ꯦ ꯌꯥꯗ‌ꯦ
ꯐꯥꯔꯁꯦ ꯑꯗꯨꯗꯤ
ꯎꯝ
ꯍꯥꯏꯌ‌ꯣ ꯅꯪꯁꯨ
ꯑ ꯑꯗ‌ꯣ ꯅ‌ꯣꯏ ꯅꯨꯡꯇꯤꯒꯤ ꯀꯩꯅꯣ ꯇꯧꯕ꯭ꯔꯣ
ꯍꯥꯥ
ꯅꯨꯡꯇꯤꯒꯤ ꯀ‌ꯣꯂ‌ꯦꯖ ꯆꯠꯄ꯭ꯔ‌ꯣ
ꯑꯥ ꯍꯣꯏ ꯍꯣꯏ ꯍꯣꯏ ꯅꯨꯡꯇꯤꯗ ꯀꯣꯂꯦꯖ ꯆꯠꯂꯦ ꯑꯗꯨꯒꯤ ꯎꯏ ꯎꯏꯔꯒ ꯂꯩꯔꯦꯛꯑ‌ꯦꯗꯤ ꯋꯥꯃꯟꯗꯅ
ꯑꯣꯐꯀꯨꯝꯕ ꯂꯩꯕ꯭ꯔ‌ꯣ
ꯑꯥꯎ ꯍꯣꯏ ꯂꯩꯑꯦ ꯂꯩꯕꯨꯗꯤ ꯂꯩꯑꯦ ꯑꯗꯨꯕꯨ ꯍꯟꯗꯛꯇꯤ ꯂꯩꯇ꯭ꯔꯤ ꯍꯟꯗꯛꯇꯤ ꯑꯦꯛꯖꯥꯝꯁꯨ ꯅꯥꯕꯒꯤ ꯑꯦ ꯉꯥꯛꯄꯒꯤꯀꯣ
ꯎꯝ
ꯑꯦꯛꯖꯥꯝꯁꯨ ꯃꯥꯛꯑꯦ ꯑꯗꯨꯒꯤ ꯌꯥꯝꯅ ꯑꯣꯐ ꯂꯩꯇ꯭ꯔꯦ ꯑꯦ ꯌꯥꯝꯅ ꯑꯣꯐ ꯂꯩꯇ꯭ꯔꯦ ꯍꯥꯏ ꯌꯥꯝꯅ ꯋꯥꯏ
ꯗꯣ
ꯎꯝ
ꯑꯣ ꯐꯦ ꯀꯩꯀꯩ ꯅꯨꯃꯤꯠꯇ ꯂꯩ ꯀꯩ ꯅꯨꯃꯤꯠꯇ ꯑꯣꯁ ꯄꯤꯔꯟꯒꯦꯕ ꯑꯣꯅꯤꯁꯦ ꯊꯟꯇꯦ
ꯑꯥ ꯅꯠꯇꯦ ꯅꯠꯇꯦ ꯑꯣꯞꯁꯦ ꯄꯤꯗꯦ ꯁꯟꯗꯦ ꯈꯛꯇꯅꯦ ꯑꯗꯨꯒ ꯁꯦꯀꯦꯟ ꯁꯦꯇꯔꯗꯦꯗ ꯄꯤꯌꯦ ꯁꯤꯀꯦꯟꯁ ꯇꯔꯒ ꯁꯟꯗꯦ ꯑꯗꯨꯒꯤ ꯍꯌꯦꯡꯗꯤ ꯁꯨꯇꯤꯅꯦ ꯍꯌꯦꯡꯗꯤ ꯀꯥꯡꯒꯤ ꯅꯨꯃꯤꯠ ꯅꯥ ꯃꯩꯇꯩꯒꯤ ꯑꯗꯨꯒꯤ ꯁꯨꯇꯤꯅꯦ ꯍꯌꯦꯡ ꯊ
ꯍꯌꯦꯡ ꯀꯣꯏꯗ꯭ꯔꯣ
ꯀꯣꯏꯕ ꯆꯠꯁꯦ ꯍꯣꯏ ꯂꯥꯛꯑꯣ ꯑꯩꯕꯨꯄꯨꯅꯦꯍꯦꯛ ꯂꯥꯛꯑꯣ ꯀꯦ
ꯎꯝ
ꯀꯦ
ꯄꯨꯕꯤꯔꯁꯤꯔꯣꯕ ꯍꯦꯡꯕ
ꯍꯥ
ꯍꯌꯦꯡ ꯀꯣꯏꯕ ꯆꯠꯁꯤꯔꯣ ꯍꯥꯏꯕ
ꯍꯣꯏ ꯆꯠꯁꯦ
ꯁꯤꯡꯕꯅꯦ ꯑꯩꯅ ꯍꯥꯏꯖ
ꯑꯥꯎ ꯑꯩꯕꯨ ꯂꯧꯕ ꯂꯥꯛꯑꯣ ꯑꯗꯨꯗꯤ ꯑꯩ ꯊꯅꯠ ꯆꯠꯄ ꯍꯩꯗꯦ ꯑꯩ ꯏꯊꯟꯗ ꯆꯠꯄ ꯍꯩꯗꯦꯕ ꯂꯧꯕ ꯂꯥꯛꯑꯣ ꯑꯗꯨꯗꯤ ꯎꯝ
ꯀꯔꯤ ꯆꯁꯅꯣ
ꯈꯪꯗꯦ ꯅꯪꯅ ꯍꯥꯏꯌꯣ
ꯎ
ꯀꯔꯝꯕ ꯏꯟꯐꯣꯔꯃꯦꯁꯟꯒꯦ
ꯑꯥ